ꯍꯜꯂꯣ
ꯑ ꯇꯥꯕꯤꯕ ꯏꯆꯦ
ꯑꯣ ꯇꯥꯏꯌꯦ ꯇꯥꯏꯌꯦ ꯏꯕꯨꯡꯉꯣꯕꯨ ꯆꯥꯛ ꯏꯁꯤꯡ ꯆꯥꯔꯕ꯭ꯔꯣ
ꯏꯆꯦ ꯆꯥꯖꯗ꯭ꯔꯤ ꯆꯥꯅꯕꯒꯤ ꯂꯣꯏꯁꯤꯜꯂꯛꯄꯗꯤ ꯂꯣꯏꯔꯦ ꯑꯅꯥꯡ ꯑꯉꯥꯡꯁꯤꯡꯅ ꯂꯣꯏꯁꯤꯜꯂꯛꯀꯤ ꯂꯣꯏꯁꯤꯜꯂꯛꯂꯤ
ꯎꯝ ꯌꯥꯝ ꯊꯦꯡꯉꯤꯉꯦ
ꯁꯥꯒ ꯁꯥꯕꯁꯤꯗꯒꯤ ꯏꯆꯦ ꯑꯌꯨꯛꯁꯨ ꯊꯦꯡꯅ ꯆꯥꯔꯕꯅꯤꯅ ꯅꯨꯡꯗꯥꯡ ꯆꯥꯛꯥꯡꯕꯗ ꯐꯥꯎ ꯂꯩꯁ ꯏꯆꯦ ꯍꯣꯏ ꯆꯥꯕꯤꯔꯕ꯭ꯔꯣ
ꯑꯩꯈꯣꯏꯗꯤ ꯆꯥꯛ ꯆꯥꯔꯤ ꯏꯕꯨꯡꯉꯣ
ꯑꯣ ꯀꯔꯤ ꯃꯊꯦꯜ ꯍꯣꯠꯅꯕꯤꯔꯒꯦ ꯉꯁꯤꯁꯤꯕꯨ ꯏꯆꯦ
ꯑꯣ ꯑꯁ ꯉꯁꯤꯗꯤ ꯀꯩꯅꯣ ꯊꯣꯡꯉꯦ ꯌꯦꯟ ꯑꯃ ꯊꯣꯡꯉꯦ ꯑꯃꯅ ꯏꯔꯣꯜꯂꯦ ꯑꯃꯅ ꯁꯥꯂꯥꯠ ꯑꯃ ꯆꯥꯔꯦ ꯈꯪꯗꯦꯗ ꯇꯧꯔꯤꯁꯦ ꯉꯁꯤꯗꯤ ꯇꯣꯂꯣꯞ ꯐꯪꯉꯤ ꯊꯕꯛ ꯀꯩꯀꯥ
ꯃꯥꯅꯤ ꯃꯥꯅꯤ ꯏꯟꯇꯔꯦꯁ ꯑꯩꯈꯣꯏꯒꯤꯁꯨ ꯑꯉꯥꯡꯁꯤꯡꯅ ꯌꯦ ꯑꯩꯈꯣꯏꯁꯨ ꯉꯁꯤꯗꯤ ꯑꯉꯥꯡꯁꯤꯡꯅ ꯌꯦꯟ ꯊꯣꯡꯉꯦꯅ ꯇꯧꯔꯤ
ꯑꯣ ꯈꯪꯗꯦꯗ ꯇꯧꯔꯤꯁꯦ ꯏꯕꯨꯡꯉꯣ ꯑꯩ ꯅꯉꯣꯟꯗ ꯀꯩꯅꯣꯝ ꯀꯩꯅꯣꯝꯇ ꯍꯪꯒꯦꯅ ꯇꯧꯔꯛꯏꯅꯤ ꯅꯪꯕꯨ ꯄꯩꯁꯥ ꯀꯩꯀꯥꯑꯒ ꯄꯩꯁꯥ ꯀꯩꯀꯥꯒ ꯈꯔ ꯀꯣꯝꯕꯔꯣ ꯄꯩꯁꯥ ꯈꯤꯇ ꯄꯨꯒꯦꯅ ꯍꯥꯏꯒꯦ ꯇꯧꯔꯤꯅꯤ꯫
ꯑꯁ ꯏꯆꯦ ꯍꯟꯗꯛ ꯁꯦ ꯐꯔꯛ ꯑꯃꯥ ꯏꯇꯥ ꯇꯔꯤ
ꯑꯣ ꯑꯁ ꯌꯥꯝ ꯅꯨꯡꯉꯥꯏꯇꯦꯅꯦ꯫ ꯑꯩꯅꯗꯤ ꯏꯅꯥꯎ ꯏꯕꯨꯡꯉꯣ ꯅ ꯈꯔ ꯄꯩꯁꯥ ꯅꯨꯡꯁꯥꯗꯣ ꯈꯔ ꯄꯥꯏ ꯑꯗꯨꯗꯨꯅ ꯈꯔ ꯂꯧꯒꯦꯅ ꯇꯧꯔꯤꯁꯤꯗꯤ ꯑꯁ!
ꯏꯆꯦ ꯃꯇꯥꯡ ꯑꯃ ꯆꯥꯗ꯭ꯔꯦ ꯍꯟꯗꯛꯇꯤ ꯅꯅꯥꯎꯗꯤ ꯂꯨ ꯀꯣꯛꯄꯗ ꯂꯦꯜ ꯇꯕ ꯗꯣ ꯍꯦꯛ ꯊꯣꯛꯑꯥ꯫
ꯎꯝ꯫
ꯏꯆꯦꯒꯤ ꯃꯇꯦꯡꯗꯤ ꯄꯥꯡ ꯗꯤ ꯄꯥꯡꯅꯤꯡꯉꯤ꯫
ꯑꯣ ꯍ ꯍꯣꯏ ꯑꯗꯨꯕꯨꯗꯤ ꯂꯩꯕꯨ ꯂꯩꯇ꯭ꯔꯗꯤ ꯀꯩꯁꯨ ꯀꯥꯏꯗꯦ ꯀꯩꯁꯨ ꯀꯥꯏꯗꯦꯗ ꯃꯪ ꯍꯦꯛ ꯊꯥꯪ ꯍꯦꯛ ꯂꯧꯔ ꯂꯣꯏꯔꯦ ꯁꯦ ꯗꯨꯕꯨꯗꯤ ꯀꯔꯤꯝꯇꯥ ꯈꯜꯂꯨꯅꯨ ꯑꯗꯨꯅꯦ ꯑꯩꯅ ꯁ ꯁꯣꯝ ꯅꯥꯀꯟꯗ ꯌꯥꯝ ꯂꯨꯕ ꯊꯕꯛꯄꯨꯗꯤ ꯅꯠꯇꯦꯗ ꯍꯟꯗꯛ ꯑꯩꯅ ꯄꯣꯠ ꯑꯃ ꯒꯥꯔꯤ ꯀꯩꯅꯣ ꯑꯃ ꯂꯧꯒꯦꯅ ꯍꯥꯏꯅꯕ ꯂꯝ ꯑꯃ ꯃꯆꯦꯠ ꯑꯃ ꯂꯝ ꯃꯆꯦꯠ ꯑꯃ ꯂꯧꯒꯦꯅ ꯍꯥꯏꯅꯕ ꯑꯗꯨꯒꯤ ꯄꯩꯁꯥꯗꯣ ꯈꯔ ꯑꯣ ꯑꯗꯨꯝ ꯑꯩꯈꯣꯏꯒ ꯍꯦꯛ ꯊꯪꯅꯕ ꯅꯥꯀꯟꯗꯅꯤꯗ꯫ ꯑꯗꯨꯗ ꯃꯥꯒꯤ ꯍꯤꯡꯒꯣꯜ ꯃꯆꯦꯠ ꯑꯃ ꯌꯣꯜꯂꯛꯄ ꯑꯗꯨꯗꯣ ꯑꯩꯅ ꯂꯧꯒꯦꯅ ꯍꯦꯛ ꯇꯧꯔꯨꯕ ꯑꯗꯨꯗ ꯄꯩꯁꯥ ꯈꯔ ꯋꯥꯠꯄ ꯑꯗꯨꯗ ꯑꯩꯅ ꯄꯩꯁꯥꯗꯣ ꯃꯥꯅ ꯄꯩꯁꯥꯕꯨꯗꯤ ꯄꯥꯟꯅꯗ꯭ꯔꯤ ꯍꯥꯏꯔꯛꯇ꯭ꯔꯤ ꯑꯗꯨꯒ ꯄꯩꯁꯥ ꯈꯔꯕꯨꯗꯤ ꯑꯩꯈꯣꯏꯅ ꯁꯦꯝ ꯁꯥꯔꯒ ꯊꯝꯃꯕ ꯑꯗꯨꯗ ꯃꯥꯅ ꯃꯥꯗꯣ ꯑꯆꯤꯟꯕꯒꯤ ꯑꯣꯏꯕꯒꯤ ꯍꯌꯦꯡ ꯍꯦꯟꯇꯣꯛ ꯄꯥꯟꯊꯣꯛ ꯉꯝꯃꯣ ꯍꯥꯏꯔꯛꯑꯗꯤ ꯑꯩꯅ ꯈꯔ ꯍꯦꯟꯅ ꯊꯧꯔꯥꯡ ꯇꯧꯍꯧꯁꯤꯔꯅ ꯏꯕꯨꯡꯉꯣꯗ ꯍꯪꯉꯛꯄ ꯏꯕꯨꯡꯉꯣꯅ ꯈꯔ ꯊꯕꯛ ꯏꯟꯈꯥꯡ ꯇꯧꯗꯅ ꯄꯩꯁꯥ ꯅꯨꯡ ꯃꯁꯥꯗꯣ ꯈꯔ ꯄꯥꯏꯕ ꯍꯦꯛ ꯊꯣꯛꯄꯗꯨꯗ
ꯑꯣ ꯑꯊꯨꯕꯒꯤ ꯅꯠꯇ꯭ꯔꯗꯤ ꯏꯆꯦ ꯍꯟꯗꯛ ꯂꯥꯛꯂꯤꯕ ꯊꯧꯀꯥꯕ ꯅꯨꯃꯤꯠ ꯁꯤꯗꯗꯤ ꯂꯧꯕ ꯌꯥꯅꯤ ꯈꯔꯗꯤ ꯌꯥꯅꯤ꯫ ꯏꯆꯦ꯫
ꯑꯣ ꯑꯣ ꯍꯣꯏ - ꯍꯣꯏ ꯌꯦꯡꯉꯒꯦ - ꯌꯦꯡꯉꯒꯦ ꯑꯊꯨꯕꯒꯤꯗꯤ ꯅꯠꯇꯦꯗꯣ ꯃꯣꯏ ꯀꯩꯀꯥ ꯄꯥꯟꯅꯔꯀꯥꯟꯗ ꯄꯩꯁꯥꯗꯣ ꯑꯩꯅ ꯈꯔ ꯍꯦꯟꯅ ꯁꯨꯝ ꯊꯝꯅꯤꯡꯕꯒꯤ ꯋꯥꯅꯤꯗ ꯑꯗꯨꯝ ꯃꯣꯏꯅꯗꯤ ꯄꯩꯁꯥꯗꯣ ꯍꯥꯏꯔꯛꯀꯗꯕꯒꯤ ꯃꯑꯣꯡ ꯃꯥꯟꯕ ꯄꯩꯁꯥꯗꯨꯕꯨꯗꯤ ꯑꯩꯈꯣꯏꯅ ꯁꯦꯝ ꯁꯥꯔꯕ ꯑꯗꯨꯗ ꯊꯝꯍꯧꯒꯅꯤ ꯑꯁ ꯈꯪꯗꯦꯗ ꯇꯧꯔꯤꯁꯤꯦ ꯏꯕꯨꯡꯉꯣ꯫ ꯂꯝ ꯀꯩꯀꯥꯁꯨꯅꯦ ꯁꯨꯝ ꯇꯥꯡꯖꯜꯂꯛꯏ ꯑꯗꯨꯗꯨꯅꯅꯦ ꯏꯆꯦꯅ ꯂꯝꯒꯨꯝꯕ ꯁꯦ ꯈꯔ ꯄꯥꯝꯕ ꯈꯔ ꯂꯩꯁꯜꯍꯧꯕꯁꯤꯅ ꯍꯌꯦꯡ ꯏꯆꯥ ꯏꯁꯨ ꯑꯗꯨꯝ ꯑꯥ ꯐꯥꯎꯕꯗ ꯅꯨꯡꯉꯥꯏꯅ ꯍꯦꯛ ꯂꯩꯖꯍꯧꯋꯤꯗꯅ꯫
ꯃꯥꯅꯤ - ꯃꯥꯅꯤ ꯌꯥꯝ ꯆꯨꯝꯈ꯭ꯔꯕ ꯋꯥꯐꯝꯅꯤꯗ ꯏꯆꯦ꯫ ꯢꯆꯦ ꯑꯗꯨꯕꯨ ꯍꯧꯖꯤꯛꯀꯤ ꯃꯇꯝꯁꯦ ꯏꯆꯦ ꯏꯆꯤꯟ ꯏꯅꯥꯎ ꯅꯨꯡꯁꯤꯅꯗꯕ ꯈꯣꯠꯇꯕꯁꯦ ꯌꯥꯝ ꯍꯦꯟꯒꯠꯂꯛꯂꯤ ꯏꯆꯦ ꯆꯥꯎꯈꯠꯂꯛꯄꯒꯤ ꯃꯇꯨꯡ ꯏ ꯃꯇꯨꯡꯏꯟꯅ
ꯑ ꯃꯥꯅꯦ -ꯃꯥꯅꯤ ꯇꯧꯋꯤ- ꯇꯧꯋꯤ꯫ ꯏꯕꯨꯡꯉꯣ ꯆꯥꯎꯈꯠꯂꯛꯄꯅꯤꯅ ꯍꯥꯏꯗꯨꯔꯥ ꯃꯕꯨꯛꯁꯦ ꯑꯃꯠꯇ ꯍꯦꯛ ꯐꯅꯗꯦ ꯃꯆꯤꯟ ꯃꯅꯥꯎ ꯄꯣꯛꯃꯤꯟꯅꯕ ꯑꯗꯒꯤꯗꯤ ꯈꯪꯗꯦꯗ ꯏꯃꯨꯡ ꯑꯃꯗ ꯂꯩꯃꯤꯟꯅꯕ ꯃꯃꯥ ꯑꯃꯇꯪꯒꯤ ꯃꯆꯥ ꯑꯣꯏꯇꯥꯔꯒꯁꯨ ꯑꯗꯨꯅꯦ ꯑꯁ ꯈ ꯈꯠꯕ - ꯈꯠꯕ ꯆꯩꯅꯕꯁꯦ ꯌꯥꯝ ꯇꯧꯋꯦ꯫
ꯇꯧꯏꯤ- ꯇꯧꯏꯤ ꯏꯆꯦ꯫ ꯑꯩꯈꯣꯏꯒꯤ ꯍꯟꯗꯛꯇꯁꯨ ꯌꯨꯝꯊꯪꯅꯕꯒꯤ ꯌꯨꯝꯊꯪꯅꯕꯗꯨ ꯃꯆꯥ ꯅꯨꯄꯥꯗꯨꯅ ꯃꯄꯥꯗꯨꯕꯨ ꯑꯣꯔꯐꯥꯝ ꯍꯣꯝꯗ ꯊꯝꯃꯝꯃꯦꯅ ꯏꯆꯦ ꯑꯃꯨꯛꯇ ꯑꯣꯏꯕ ꯃꯆꯥꯅꯨꯄꯥ ꯑꯇꯣꯝꯕꯗꯨꯒ ꯑꯍꯟꯗꯨꯒ ꯄꯣꯠꯊꯣꯛꯅ ꯁꯥꯊꯤꯅ ꯈꯟꯅꯈ꯭ꯔꯕꯖꯥꯠꯅꯤꯗ ꯏꯆꯦ꯫
ꯑꯧ ꯍꯣ ꯍꯣꯏ ꯑꯗꯨꯅꯦ ꯑꯁ ꯈꯪꯗꯦꯗ ꯇꯧꯔꯤꯁꯦ ꯃꯤꯉꯩꯁꯦ ꯌꯥꯝ ꯐꯠꯅꯈꯤꯗ꯭ꯔꯦ ꯑꯗꯨꯕꯨ ꯌꯦꯡꯉꯅꯦ ꯃꯄꯥꯗꯨꯕꯨ ꯃꯥꯕꯨ ꯍꯦꯛ ꯄꯣꯛꯆꯔꯤꯕꯅꯦꯕ ꯑꯗꯨꯕꯨ ꯃꯣꯏꯒꯤ ꯊꯝꯃꯣꯏꯗꯨꯕꯨ ꯀꯃꯥꯏꯅ ꯇꯧꯕ ꯊꯝꯃꯣꯏꯅꯣ ꯈꯪꯗꯦ꯫
ꯃꯥꯅꯤ- ꯃꯥꯅꯤ ꯏꯆꯦ ꯇꯥꯗꯗꯅꯁꯨꯅꯦ ꯑꯉꯥꯡꯁꯤꯡꯁꯦ ꯆꯥꯎꯅꯕ ꯁꯦꯝꯃꯛꯄꯗ ꯑꯣꯟꯊꯣꯛꯅ ꯋꯥ
ꯑꯧ ꯃꯥꯅꯦ - ꯃꯥꯅꯦ - ꯃꯥꯅꯦ ꯑꯩꯈꯣꯏꯁꯨ ꯅꯣꯏꯁꯨ ꯈꯪꯉꯝꯅꯤ ꯑꯉꯥꯡ ꯑꯃ ꯁꯦꯝꯕꯗ ꯀꯌꯥꯝ ꯋꯥꯏ ꯑꯗꯣ ꯈꯪꯗꯦꯗꯕ ꯃꯆꯥꯉꯩꯁꯤꯅ ꯒ꯭ꯌꯥꯟ ꯇꯥꯗ ꯃꯃꯥ ꯃꯄꯥꯥꯡꯉꯩꯁꯦ ꯑꯍꯟ ꯑꯣꯏꯔꯕꯅꯤꯅ ꯍꯦꯛꯇ ꯊꯕꯛ ꯄꯥꯡꯒꯟ ꯃꯌꯦꯡ ꯇꯥꯔꯦ ꯀꯔꯤꯝꯇ ꯇꯧꯕ ꯉꯝꯃꯔꯣꯏꯅꯅꯦ ꯍꯦꯛꯇ ꯀꯩꯅꯣ ꯇꯧꯕꯤ ꯏꯟꯊꯣꯛꯄꯤ ꯃꯁꯤꯒꯤ ꯈꯜꯂꯨꯔꯗꯤꯅꯦ ꯌꯥꯝ ꯅꯨꯡꯉꯥꯏꯇꯦ꯫
ꯃꯥꯅꯤ -ꯃꯥꯅꯤ ꯏꯆꯦ꯫
ꯑꯗꯨꯕꯨ ꯍꯧꯖꯤꯛꯄꯨ ꯀꯩꯀꯩ ꯍꯥꯏꯅꯈ꯭ꯔꯒꯦ ꯃꯣꯏꯗꯨꯕꯣ?
ꯏꯆꯦ ꯍꯧꯖꯤꯛ ꯃꯄꯥꯗꯣ ꯌꯥꯝ ꯀꯟꯅ ꯏꯟꯗꯣꯟꯗꯨꯁꯨ ꯍꯟꯗꯛ ꯈꯤꯇꯪ ꯅꯥꯔꯒ ꯂꯩꯈꯤꯗꯕꯗ ꯉꯥꯏꯔꯤ꯫ ꯃꯄꯥꯗꯣ ꯍꯨꯖꯤꯛꯇꯤ ꯃꯆꯥꯅꯨꯄꯥ ꯑꯇꯣꯝꯕꯗꯨꯒ ꯆꯠꯇꯧꯔꯤꯕꯅ ꯀꯔꯤꯅꯣ ꯈꯪ ꯍꯟꯗꯨꯣꯒꯗꯤ ꯏꯆꯦ ꯊꯤꯅ ꯈꯟꯅꯈ꯭ꯔꯕ ꯖꯥꯠꯅꯤꯗ ꯏꯆꯦ꯫
ꯑꯧ ꯑꯁ ꯈꯪꯗ꯭ꯔꯦ ꯇꯧꯔꯤꯁꯦ ꯏꯕꯨꯡꯉꯣ ꯌꯨꯝꯂꯣꯟ ꯀꯩꯔꯣꯟꯅꯕ ꯀꯩꯀꯥꯁꯤꯁꯨꯅꯦ ꯌꯥꯝ ꯃꯔꯨ ꯑꯣꯏ ꯏꯃꯨꯡ ꯑꯃꯝꯇ ꯅꯠꯇꯅꯅꯦ ꯑꯁ ꯌꯨꯝꯂꯣꯟ ꯀꯩꯔꯣꯟꯅꯕꯁꯨ ꯈꯔ ꯂꯩꯃꯤꯟꯅꯕ ꯅꯨꯡꯉꯥꯏꯇ꯭ꯔꯗꯤꯅꯦ ꯌꯥꯝ ꯅꯨꯡꯉꯥꯏꯇꯕ ꯖꯥꯠꯅꯦ꯫
ꯃꯥꯅꯤ - ꯃꯥꯅꯤ ꯏꯆꯦ ꯌꯨꯝ ꯊꯪ ꯅ
ꯏꯕꯨꯡꯉꯍꯣꯏꯒꯤ ꯅꯥꯀꯟꯒꯤ ꯌꯨꯝ ꯑꯧ ꯌꯨꯝꯊꯪꯅꯕꯔꯥ ꯀꯩꯅꯣ ꯑꯁ ꯈꯔ ꯂꯥꯡꯕ ꯃꯈꯣꯜ ꯇꯥꯏꯅꯦ꯫
ꯃꯥꯅꯤ ꯏꯆꯦ ꯉꯍꯥꯛ ꯑꯩꯅ ꯍꯧꯖꯤꯛ ꯂꯤꯖꯈꯤꯕ ꯋꯥꯔꯤꯗꯨꯅꯤ ꯈꯟꯅꯔꯤꯕꯅꯤ ꯍꯧꯖꯤꯛꯁꯨ ꯏꯆꯦ ꯃꯣꯏꯒꯤ ꯄꯨꯂꯤꯁꯁꯤꯒ ꯂꯥꯛꯇꯅ ꯌꯥꯝ ꯀꯟꯅ ꯈꯟꯅꯔꯤ꯫
ꯑꯣ ꯑꯗꯨꯅꯦ ꯑꯁ ꯈꯪꯗꯦꯗ ꯇꯧꯔꯤꯁꯦ ꯏꯕꯨꯡꯉꯣ꯫ ꯑꯩꯒꯤ ꯋꯥꯈꯜꯗꯗꯤ ꯃꯃꯥ - ꯃꯄꯥꯕꯨ ꯑꯍꯟ ꯑꯣꯏꯔꯦꯅ ꯏꯟꯊꯣꯛꯄꯤꯗꯕ ꯑꯗꯨꯝ ꯃꯣꯏꯁꯨ ꯑꯍꯟ ꯑꯣꯏꯔꯕꯅꯤꯅ ꯃꯣꯏꯁꯨ ꯋꯥꯈꯜꯅ ꯍꯦꯟꯅ ꯅꯨꯡꯉꯥꯏꯖꯗ꯭ꯣꯏꯅꯦꯕ ꯃꯣꯏꯅ ꯍꯦꯟꯅ꯫ ꯊꯕꯛ ꯑꯝꯇ ꯇꯧꯗ꯭ꯔꯦ ꯑꯗꯨꯗꯨꯅ ꯃꯣꯏꯅ ꯍꯦꯟꯅ ꯋꯥꯈꯜ ꯄꯤꯛꯁꯜꯂꯤꯅꯤ ꯁꯤꯒꯨꯝꯕ ꯃꯇꯝꯁꯤꯗ ꯃꯆꯥ ꯑꯣꯏꯕꯁꯤꯡꯗꯨꯅ ꯑꯦ ꯏꯃꯥ ꯑꯩ ꯂꯩꯔꯤ ꯄꯥꯕ ꯑꯩ ꯂꯩꯔꯤꯅ ꯆꯣꯡꯊꯣꯛꯄꯤꯔꯒ ꯇꯧꯔꯗꯤ ꯑꯩꯒꯤ ꯏꯆꯥ ꯑꯩꯅ ꯄꯣꯛꯆꯕꯒꯤ ꯃꯍꯩꯁꯤ ꯌꯥꯜꯂꯦꯅ ꯈꯟꯖꯒꯗꯧꯕ ꯅꯠ ꯇ꯭ꯔꯅꯦꯌꯥ
ꯃꯥꯅꯤ ꯏꯆꯦ ꯫ ꯅꯨꯡꯉꯥꯏꯅ ꯂꯩꯒꯗꯕ ꯃꯇꯝꯁꯤꯗ ꯍꯧꯖꯤꯛ ꯑꯍꯟꯁꯤꯁꯨ ꯀꯩꯁꯨ ꯅꯨꯡꯉꯥꯏꯇ꯭ꯔꯦ ꯍꯧꯖꯤꯛꯇꯤ ꯏꯆꯦ꯫ ꯑꯍꯟ ꯃꯇꯝ ꯌꯧꯁꯜꯂꯛꯄꯁꯤꯗ ꯑꯍꯟ ꯑꯗꯨꯁꯨ
ꯎꯝ ꯑꯗꯨꯅꯦ ꯑꯁ ꯈꯪꯗꯦꯗ ꯏꯕꯨꯡꯉꯣ ꯅꯨꯡꯉꯥꯏꯇꯦ ꯅꯨꯡꯉꯥꯏꯇꯦ ꯍꯧꯖꯤꯛꯀꯥꯟꯗ ꯇꯥꯔꯤꯕ ꯌꯨꯝ ꯑꯃꯗ ꯊꯣꯛꯂꯤꯕ ꯊꯧꯗꯣꯛ ꯋꯥꯊꯣꯛ ꯃꯌꯥꯝꯁꯦ ꯒ꯭ꯌꯥꯟ ꯃꯦꯟ ꯇꯥꯗꯦ ꯃꯃꯧ ꯅꯨꯄꯤꯅ ꯃꯅꯦꯝꯄꯣꯛ ꯑꯣꯄꯤꯔꯦ ꯃꯅꯦꯝꯄꯣꯛꯅ ꯝꯃꯧ ꯅꯨꯄꯤ ꯑꯣꯠꯄꯤꯔꯦ ꯑꯁ ꯀꯣꯀ ꯉꯥꯎꯋꯤ ꯏꯕꯨꯡꯉꯣ꯫
ꯃꯥꯅꯤ- ꯃꯥꯅꯤ ꯏꯆꯦ ꯌꯨꯝꯒꯤ ꯃꯃꯥ ꯅꯨꯄꯤ ꯑꯣꯏꯕꯤꯁꯤꯡꯅ ꯅꯨꯡꯁꯤꯅꯗ꯭ꯔꯕꯗꯤ ꯏꯃꯨꯡ ꯃꯍꯤ ꯆꯦꯜꯂꯦ ꯍꯥꯏꯕꯗꯨꯅꯤ ꯏꯆꯦ꯫
ꯎꯝ꯫ ꯃꯥꯅꯦ - ꯃꯥꯅꯦ ꯑꯗꯣ ꯑꯁ ꯑꯣ ꯃꯥꯅꯦ ꯈꯪꯗꯦꯗ ꯑꯗꯣ ꯅꯨꯄꯤ ꯑꯣꯏꯕꯁꯤꯡꯁꯤꯁꯨ ꯒ꯭ꯌꯥꯟ ꯇꯥꯐꯝ ꯊꯣꯛꯏ ꯑꯗꯒꯤ ꯏꯃꯨꯡ ꯑꯃ ꯐꯖꯅ ꯄꯥꯟꯒꯦ ꯍꯥꯏ ꯇꯥꯔꯗꯤ ꯅꯨꯄꯤꯒꯤ ꯃꯈꯥ ꯌꯥꯝ ꯄꯣꯟꯈ꯭ꯔꯄꫭꯠꯅꯤ ꯏꯕꯨꯡꯉꯣ ꯅꯨꯄꯤꯗꯨꯅ ꯐꯖꯅ ꯒ꯭ꯌꯥꯟ ꯇꯥꯅ ꯂꯩꯔꯕ ꯑꯗꯒꯤ ꯃꯆꯥ ꯃꯁꯨ ꯃꯅꯦꯝ ꯃꯀꯨ ꯃꯋꯥ ꯃꯄꯨꯔꫭꯏꯕ ꯐꯖꯅ ꯁꯦꯕꯥ ꯁꯦꯕꯤ ꯇꯧꯗꯅ ꯏꯁꯣꯔ ꯅꯤꯡꯗꯅ ꯂꯩꯔꯕ ꯌꯨꯝ ꯑꯗꯨ ꯌꯥꯝꯅ ꯅꯨꯡꯉꯥꯏꯕ ꯑꯐꯕ ꯌꯨꯝꯕꯥꯟꯅꯦ ꯑꯣꯏꯗꯣꯏꯖꯦ
ꯃꯥꯅꯤ ꯃꯥꯅꯤ ꯏꯆꯦ
ꯑꯗꯣ ꯁ ꯈꯪꯗꯦꯗ ꯍꯧꯖꯤꯛꯀꯥꯟꯒꯤ ꯃꯧꯉꯩꯁꯤꯗꯤꯅꯦ ꯑꯗꯨꯒꯨꯝꯕ ꯑꯃꯠꯇꯕꯨ ꯌꯥꯎꯗ꯭ꯔꯕ꯭ꯔꯥ ꯀꯔꯤꯅꯣ ꯈꯪꯗꯦ
ꯑꯌꯥꯝꯕꯅ ꯇꯧꯅꯗ꯭ꯔꯕ ꯖꯥꯠꯅꯤꯗ ꯏꯆꯦ ꯁꯃꯥꯖꯀꯤ ꯅꯨꯄꯤꯅ ꯌꯨ ꯊꯛꯄ ꯅꯨꯄꯤꯅ ꯀ꯭ꯋꯥ ꯆꯥꯕ ꯌꯥꯝꯅ ꯆꯠꯅꯔꯤ ꯏꯆꯦ ꯅꯨꯄꯥꯗꯒꯤ ꯍꯦꯟꯅꯕꯨ ꯍꯦꯂꯦ ꯗ ꯏꯆꯦ ꯍꯧꯖꯤꯛꯇꯤ
ꯑꯣ ꯑꯁ ꯈꯪꯗꯦꯅꯦ ꯑꯗꯨꯒꯤ ꯄꯥꯎ ꯏ ꯒꯗꯤ ꯑꯝꯇ
ꯆꯦ ꯌꯥꯝ ꯇꯧꯒ꯭ꯔꯕꯖꯥꯠꯅꯤꯗ ꯍꯧꯖꯤꯛꯀꯥꯟꯁꯤ ꯃꯅꯨꯡꯗ
ꯑꯣ ꯑꯗꯨꯗꯤ ꯅꯨꯄꯤꯉꯩꯁꯤꯁꯨ ꯑꯁ ꯌꯥꯝ ꯉꯈꯠꯂꯛꯏꯅꯦ ꯏꯕꯨꯡꯉꯣ ꯑꯗꯨ ꯑꯣꯏꯔꯗꯤ
ꯉꯝꯒ꯭ꯔꯖꯥꯠꯅꯤꯗ ꯏꯆꯦ ꯏꯆꯦ ꯑꯗꯨꯕꯨ ꯐꯔꯤꯕꯗꯤ ꯌꯨꯝꯒꯤ ꯏꯆꯦ ꯍꯣꯏꯗꯤ ꯐꯒ꯭ꯔꯦꯗ ꯏꯕ ꯑ ꯏꯕꯥꯗꯨꯖꯨ ꯃꯤ ꯂꯥꯟꯖꯕ ꯅꯠꯇꯦ ꯏꯆꯦꯒꯤ ꯏꯅꯦꯝ ꯏꯀꯨꯗꯤ ꯐꯖꯅ ꯀꯜꯂꯤꯕ ꯅꯠꯇ꯭ꯔꯣ ꯏꯆꯦ
ꯑꯣ ꯀꯜꯂꯤꯌꯦ ꯀꯜꯂꯤꯌꯦ ꯃꯣꯏꯗꯣ ꯑꯗꯨꯝ ꯌꯥꯝ ꯀꯟꯅ ꯁꯣꯟꯕꯗꯤ ꯑꯣꯏꯗꯦ ꯑꯗꯣ ꯑꯍꯟꯗꯤ ꯌꯥꯝ ꯐꯖꯅ ꯑꯣꯏꯁꯜꯂꯦ ꯑꯗꯣ ꯑꯩꯈꯣꯏꯅ ꯏꯆꯦꯍꯣꯏꯗꯤ ꯑꯗꯨꯝ ꯏꯁꯥ ꯊꯥꯒꯠꯄꯗꯤ ꯍꯥꯏꯒꯗ꯭ꯔꯥ ꯐꯖꯅ ꯃꯣꯏꯒꯤ ꯆꯥꯕ ꯈꯣꯠꯄ ꯐꯖꯅ ꯌꯦꯡꯕꯤ ꯑꯗꯒꯤ ꯕ꯭ꯔꯦꯛ ꯐ ꯐꯥꯁ ꯍꯩ ꯔꯥ ꯐꯖꯟꯅ ꯄꯤꯖꯩ, ꯑꯦꯛꯁꯔꯁꯥꯏꯖꯁꯨ ꯍꯣꯏ ꯇꯧꯍꯜꯂꯦ ꯑꯗꯨꯗꯨꯅ ꯃꯁꯥ ꯃꯍꯨꯗꯤ ꯑꯍꯜ ꯑꯣꯏꯖ ꯇꯥꯔꯒꯁꯨ ꯀꯏꯝ ꯇꯧꯗꯦ ꯏꯕꯨꯡꯉꯣ꯫ ꯑꯃꯔꯣꯝꯗꯗꯤꯅꯦ ꯑꯁ ꯅꯆꯦ ꯍꯣꯏꯖꯦ ꯌꯥꯝ ꯐꯥꯒꯔꯦ꯫
ꯃꯥꯅꯤ ꯃꯥꯅꯤ ꯏꯆꯦ ꯏꯕꯥ ꯏꯕꯥꯏꯒꯗꯤ ꯃꯁꯥ ꯊꯣꯏꯗꯣꯛꯄ ꯇꯧꯗꯦꯀꯣ ꯏꯆꯦ?
ꯑꯣ ꯇꯧꯗꯦ ꯇꯧꯗꯦ ꯃꯁꯥ ꯃꯎꯨꯒꯥ ꯇꯧꯗꯦꯗꯥ ꯏꯕꯨꯡꯉꯣ ꯌꯥꯝ ꯐꯔꯤ꯫
ꯏꯆꯦ ꯏꯃꯨꯡ ꯃꯅꯨꯡ ꯅꯨꯡꯁꯤꯅꯅꯥ ꯐꯅꯌꯥꯝ ꯁꯥꯎꯅ ꯇꯥꯔꯒꯁꯨ ꯏꯆꯦ ꯑꯔꯣꯏꯕꯗ ꯀꯩꯗ ꯇꯥꯏ ꯏꯆꯤꯟ ꯏꯅꯥꯎ ꯁꯥꯒꯩ ꯅꯥꯇꯩꯗ ꯇꯥꯏ ꯏꯆꯦ ꯑꯗꯨꯅꯅꯤ ꯏꯆ ꯆꯦ ꯅꯨꯡꯁꯤꯅꯅꯥ ꯂꯩꯕ ꯖꯤ ꯌꯥꯝꯅ ꯃꯔꯨ ꯑꯣꯏꯒ꯭ꯔꯕ ꯖꯠꯅꯤꯗ ꯏꯆꯦ
ꯃꯟꯅꯦ ꯃꯟꯅꯦ ꯆꯨꯝꯒ꯭ꯔꯕ ꯋꯥꯐꯝꯅꯤ ꯏꯕꯨꯡꯉꯣ꯫
ꯏꯆꯦꯅ ꯄꯩꯁꯥ ꯈꯔ ꯎꯪ ꯐꯪꯉꯛꯄ ꯏꯆꯦꯅ ꯄꯩꯁꯥ ꯈꯤꯇꯪ ꯍꯪꯉꯛꯄ ꯗꯨꯕꯨ ꯅꯅꯥꯎꯅ ꯄꯤꯕ ꯉꯝꯗꯕꯁꯤꯗ ꯏꯆꯦ ꯅꯅꯥꯎꯗꯤ ꯏꯕꯨ ꯏꯀꯥꯏꯔꯕꯅꯤ, ꯑꯩꯅ ꯂꯩꯔꯛꯇ꯭ꯔ ꯀꯥꯟꯗꯗꯤ ꯏꯆꯦ ꯅꯠꯇꯅ ꯀꯅꯥꯝꯇ ꯍꯪꯕꯝꯖꯨ ꯂꯩꯇꯦ꯫
ꯃꯥꯅꯤ ꯃꯥꯅꯤ ꯆꯨꯝꯃꯤ ꯃꯉꯣꯟ ꯇꯨꯕꯟꯆꯨ ꯏꯕꯨꯡꯉꯣꯅ ꯑꯗꯨ ꯀꯩꯁꯨ ꯀꯥꯏꯗꯦꯗ ꯅꯪꯒꯤꯁꯨ ꯑꯆꯤꯟꯕ ꯀꯩꯀꯥ ꯂꯩꯕꯒꯤꯅꯤ, ꯎꯝ ꯑꯩ ꯏꯆꯦ ꯀꯩꯁꯨ ꯁꯥꯎꯗꯦ ꯑꯩꯅ ꯑꯗꯣ ꯃꯊꯪꯗ ꯍꯦꯛ ꯑꯃꯨꯛꯀ ꯂꯧꯂꯥ ꯂꯣꯏꯔꯦꯁꯦ ꯀꯦꯝꯇꯥ ꯍꯦꯛ ꯈꯜꯂꯨꯅꯨ ꯅꯪꯒꯤꯗ ꯄꯩꯁꯥ ꯄꯥꯏꯅꯕ, ꯅꯪꯒꯤ ꯏꯃꯨꯡ ꯃꯅꯨꯡ ꯅꯨꯉꯥꯏꯅꯕ ꯑꯗꯒꯤ ꯑꯃꯥꯏꯅ ꯇꯨꯡꯖꯟꯖꯧ ꯏꯕꯨꯡꯉꯣ ꯑꯗꯨ ꯅꯪꯒꯤꯖꯨ ꯑꯔꯦꯝꯕꯗ ꯈ꯭ꯔꯣꯁ ꯀꯩꯀꯥ ꯂꯣꯏꯁꯟꯗꯕꯤꯗ ꯐꯖꯅ ꯄꯥꯟꯅꯕ ꯏꯃꯨꯡꯗꯣ ꯐꯖꯅ ꯐꯖꯅ ꯄꯥꯟꯅꯕꯒꯤꯗꯃꯛꯇ ꯄꯩꯁꯥꯗꯣ ꯇꯨꯡꯖꯜꯂꯨ, ꯑꯔꯦꯝꯕꯗ ꯈ꯭ꯔꯣꯁ ꯃꯌꯥꯝ ꯇꯧꯊꯣꯛꯀꯅꯨ꯫ ꯍꯣ ꯍꯣꯏ ꯑꯗꯨꯗꯤ ꯏꯕꯨꯡꯉꯣ ꯅꯪꯁꯨ ꯊꯕꯛ ꯀꯥ ꯇꯧꯖꯔꯣ ꯏꯆꯦꯁꯨ ꯊꯝꯃꯒꯦꯀꯣ
ꯍꯣ ꯍꯣꯏ ꯏꯆꯦ ꯊꯝꯕꯤꯔꯣ ꯊꯝꯕꯤꯔꯣ꯫
ꯊꯝꯃꯦ ꯊꯝꯃꯦ